ꯍꯜꯂꯣ꯫
ꯑꯣ ꯇꯥꯔꯦ ꯇꯥꯔꯦ꯫
ꯎꯝ ꯖꯒꫭꯏ ꯎꯠꯄꯒꯤ ꯖꯒꯣꯏ ꯎꯠꯄꯒꯤ ꯄꯩꯁꯥ ꯊꯥꯅꯩꯗꯅ ꯃꯌꯥꯝꯅ
ꯑꯥ
ꯑꯗꯨꯏ ꯊꯥꯔꯛꯄ ꯄꯩꯁꯥꯗꯨꯅ ꯑꯃꯨꯛ ꯃꯣꯏ ꯑꯣꯖꯥꯗꯨꯅ ꯂꯧꯗꯣꯏꯕ
ꯏꯌꯦ ꯍꯣꯏ ꯑꯗꯨꯏꯁꯨ ꯀꯩꯁꯨ ꯀꯥꯏꯗꯦ ꯑꯗꯨꯝ ꯂꯥꯏꯒꯤꯀꯣ ꯁꯥꯅꯤꯡꯕꯒꯤꯀꯣ
ꯃꯥꯟꯅꯦ
ꯑꯩ ꯑꯩꯁꯨ ꯌꯥꯝ ꯁꯥꯅꯤꯡꯉꯦ ꯑꯗꯨꯝꯕꯗꯣ ꯑꯗꯩ ꯑꯩꯗꯤ ꯔꯥꯁ ꯂꯤꯂꯥꯒꯨꯝꯕꯁꯨ ꯌꯥꯝ ꯌꯥꯎꯅꯤꯡꯉꯦ ꯍꯥꯏꯕ ꯑꯩꯅ ꯈꯜꯂꯤꯅꯦ ꯅꯔꯁꯤꯡ ꯃꯥꯟꯂꯤꯅꯦ ꯑꯃꯨꯛ ꯑꯃꯨꯛ ꯃꯄꯥꯟ ꯊꯣꯛꯄꯅꯤ ꯇꯧꯋꯤꯗꯅꯀꯣ ꯑꯗꯨꯏ ꯇꯧꯕ ꯀꯥꯟꯗ ꯑꯩ ꯁꯥꯅꯤꯡꯉꯤꯅꯦ ꯑꯩꯅ ꯑꯩ ꯔꯥꯁ ꯂꯤꯂꯥ ꯌꯥꯝ ꯁꯥꯟꯅꯉꯦ ꯑꯩ ꯄꯣꯠꯂꯣꯏꯒ ꯁꯦꯠꯂꯒ ꯀ꯭ꯔꯤꯁꯅꯔ ꯔꯥꯙꯥꯔ ꯑꯃꯗꯤ ꯁꯥꯅꯤꯡꯉꯦ ꯑꯩꯗꯣ
ꯑꯗꯨ ꯃꯊꯪꯒꯨꯝꯕ ꯍꯥꯏꯔꯛꯄ ꯂꯩꯔ ꯄꯥꯎ ꯂꯩꯔꯗꯤ ꯌꯥꯎꯁꯦ ꯑꯗꯨ ꯄꯩꯁꯥꯗꯤ ꯈꯔ ꯆꯪꯉꯝꯗꯧ ꯃꯥꯜꯂꯦ ꯑꯗꯨꯝꯕꯩꯗꯤ
ꯄꯩꯁꯥꯗꯤ ꯆꯪꯗꯣꯏꯅꯦ ꯑꯗꯨꯝ ꯑꯗꯨ ꯄꯥꯝꯗꯤ ꯌꯥꯝ ꯄꯥꯝꯃꯤ ꯍꯥꯏꯕ ꯑꯩꯗꯤ ꯑꯗꯨꯃꯥꯏꯅ ꯁꯥꯕꯗꯣ ꯍꯥꯟꯅ ꯑꯝꯇ ꯌꯥꯎꯔꯛꯇ꯭ꯔꯤꯕꯩ ꯌꯥꯝ ꯌꯥꯎꯅꯤꯡꯕꯤꯗꯨ ꯇꯧꯋꯦ ꯍꯥꯏꯕ
ꯑꯩꯁꯨ ꯌꯥꯝ ꯌꯥꯎꯅꯤꯡꯉꯦ ꯑꯩ ꯄꯩꯁꯥ ꯈꯔ ꯂꯩꯖ ꯄꯩꯁꯥ ꯈ ꯈꯔ ꯑꯩꯈꯣꯏ ꯄꯥꯔꯤ ꯅꯍꯥꯟꯂꯒ ꯍꯤꯃꯥꯏ ꯂꯦꯞꯈꯤꯕꯗꯣ
ꯎꯝ
ꯄꯩꯁꯥ ꯌꯥꯝ ꯆꯪꯉꯦꯕꯀꯣ ꯂꯥꯏꯒꯤ ꯈꯔ ꯌꯥꯎꯕꯅꯤ ꯑꯗꯨꯃꯥꯏꯅ ꯃꯣꯏ ꯀꯩꯅꯣꯒꯤ ꯔꯥꯁ ꯂꯤꯂꯥ ꯀꯔꯤ ꯁꯥꯟꯅꯕꯁꯨ ꯇꯧꯕꯅꯦꯕ ꯈꯔ ꯂꯥꯏꯒꯤ ꯇꯥꯏꯞꯇ ꯈꯟ ꯂꯥꯏꯒꯤ ꯇꯥꯏꯞꯇ ꯈꯟꯅꯔꯒ ꯑꯗꯨꯗꯩ ꯄꯩꯁꯥꯁꯨ ꯈꯔ ꯆꯪꯕꯅꯦ ꯑꯗꯨꯅꯅꯦ ꯄꯩꯁꯥ ꯈꯔꯗꯤ ꯂꯤꯁꯤꯡ ꯃꯉꯥ ꯇꯔꯥꯃꯨꯛꯇꯤ ꯆꯪ ꯆꯪꯉꯛꯀꯗꯧ ꯃꯥꯟꯕ ꯃꯉꯥꯃꯨꯛ ꯌꯥꯝ ꯌꯥꯝꯗ꯭ꯔꯦꯕꯤꯗ
ꯎꯝ
ꯑꯗꯨꯅ ꯑꯗꯨꯅ ꯄꯩꯁꯥ ꯑꯗꯨꯅ ꯈꯜꯂꯤꯅꯤ ꯁꯥꯗꯤ ꯌꯥꯝ ꯁꯥꯅꯤꯡꯉꯦꯕ ꯑꯩꯗꯣ ꯍꯣꯏꯛꯇ ꯑꯩꯈꯣꯏꯅ ꯑꯈꯤꯡꯕ ꯖꯒꯣꯏ ꯀꯩꯅꯣ ꯅꯨꯡꯁꯤ ꯅꯨꯡꯉꯣꯟꯒꯤ ꯁꯥꯕꯗꯣ ꯄꯛꯑꯣꯏꯕ ꯏ ꯅꯣꯏ ꯅꯣꯏ ꯅꯣꯏ ꯃꯩ ꯑꯩꯈꯣꯏꯅ ꯀꯩꯅꯣ ꯀꯩꯅꯣꯒꯨꯝꯕ ꯁꯥꯕꯗ ꯂꯩꯃ ꯖꯒ ꯒꯣꯏꯒꯨꯝꯕ ꯈꯔ ꯀꯩ ꯍꯥꯏꯒꯦ ꯑꯩꯈꯣꯏ ꯐꯣꯛꯀꯨꯝꯕ ꯆꯪꯕ ꯑꯗꯨꯝꯕ ꯁꯥꯕꯅ ꯄꯛꯅꯦꯕ ꯁꯥꯅꯤꯡꯕꯅꯦ ꯑꯩꯁꯦ
ꯏꯅꫭꯏ ꯅꯣꯏꯃꯩ ꯍꯥꯏꯁꯤꯅꯦ
ꯑꯁꯦꯡꯕ ꯅꯣꯏ ꯁꯤꯁꯨ ꯀꯃꯥꯏꯅ ꯅꯣꯏꯈꯠꯂꯤꯅꯣ ꯈꯪꯗꯦ ꯄꯪꯅꯣꯏꯗ ꯅꯣꯏ ꯆ ꯆꯠꯄꯁꯨ ꯈꯔ ꯆꯠꯇꯕꯩꯅꯦꯕ ꯑꯩꯈꯣꯏꯁꯦ ꯇꯠꯊꯣꯛꯄꯁꯨ ꯈꯔ ꯋꯥꯠꯄ
ꯃꯥꯅꯦ ꯐꯤꯁꯥꯏꯁꯦ ꯈꯪꯕ꯭ꯔꯥ
ꯎꯝ
ꯁꯨꯝ ꯈꯣꯡꯗꯣ ꯌꯥꯟꯗꯔꯒ ꯑꯗꯨꯝ ꯐꯝꯃ ꯂꯩꯔꯦꯗꯅ
ꯎꯝ
ꯑꯗꯨꯅꯅꯦ ꯀꯩꯅꯣ ꯇꯧꯋꯦ ꯍꯥꯏꯕ ꯀꯨꯝꯗꯔꯀꯥꯟꯗ ꯁꯦꯟꯗꯟ ꯆꯟꯗꯦ ꯍꯥꯏꯕ ꯈꯣꯡꯗꯣ ꯏ ꯍꯧꯕ ꯍꯥꯏꯗꯣꯏꯔꯥ
ꯑꯗꯨꯅꯦ ꯈꯔ ꯆꯠꯊꯣꯛ ꯆꯠꯁꯤꯟ ꯇꯧꯕ ꯊꯕꯛꯀꯨꯝꯕ ꯑꯣꯏꯔꯗꯤꯀꯣ
ꯍꯣꯏ
ꯊꯥꯗꯨꯕ ꯑꯗꯣ ꯀꯣꯂꯦꯖ ꯀꯥꯔꯕꯗꯩ ꯈꯔ ꯈꯔ ꯆꯠꯊꯣꯛꯁꯤꯟ ꯑꯥ
ꯎꯝ ꯁꯨꯝ ꯐꯝꯃꯒ ꯂꯩꯔꯕꯅꯤꯅ ꯐꯝꯃꯒ ꯂꯩꯔꯨꯔꯕꯅꯤꯅ ꯑꯃꯨꯛꯁꯨ ꯍꯥꯏꯗꯤ ꯍꯧꯒꯠꯂ ꯑꯃꯨꯛ ꯊꯣꯛꯂꯛꯀꯥꯟꯗꯗꯤ ꯑꯃꯨꯛ ꯍꯦꯛ ꯇꯨꯝꯅꯤꯡꯉꯦꯗꯣ ꯐꯝꯅꯤꯡꯗ꯭ꯔꯦꯗꯣ
ꯍꯣꯏ
ꯐꯝꯕꯗ ꯋꯥꯕ ꯍꯥꯏꯗꯣ
ꯑꯗꯨꯅꯦ ꯐꯝꯖꯤꯜꯂꯒ ꯇꯨꯝꯖꯜꯂꯒꯗ ꯂꯩꯕꯒꯤꯀꯣ ꯏꯁꯥ ꯂꯣꯏ ꯆꯥꯎꯈꯠꯂꯦꯕ ꯊꯣꯛꯑꯗꯤ ꯍꯨꯃꯥꯡꯗꯒ ꯇꯥꯊꯣꯛꯇꯅ ꯈꯣꯠꯇꯅ ꯏꯁꯀꯤꯟꯁꯤꯁꯨ ꯈꯔ ꯐꯖꯅ ꯇꯨꯕ ꯁꯨꯝ ꯁꯨꯝ ꯀꯩꯅꯣꯝ ꯇꯧꯁꯤꯜꯂꯛꯑꯦ ꯑꯗꯣ ꯑꯩ ꯍꯟꯗꯛ ꯐꯨꯔꯤ ꯀꯅꯥ
ꯕꯥꯔꯇꯤ ꯐꯣꯟ ꯇꯧꯔꯛꯑꯦ
ꯏꯍꯦ ꯍꯟꯗꯛ ꯍꯟꯗꯛꯁꯦ ꯐꯨꯔꯤꯒꯁꯦ ꯄꯨꯂꯞ ꯐꯨꯗꯣꯛꯑꯦ ꯃꯥ ꯋꯥꯔꯤ ꯁꯥꯅꯁꯦ ꯍꯥꯏꯗꯣꯏ ꯑꯣꯏꯔꯝꯅꯤ
ꯎꯝ
ꯑꯩ ꯂꯣꯏꯁꯤꯜꯂꯝꯃꯒ ꯑꯩ ꯑꯣ ꯑꯣ ꯑꯩꯁꯨ ꯂꯣꯏꯁꯤꯜꯂꯁꯦ ꯑꯗꯨꯒ ꯁꯥꯟꯅꯔꯔꯣ ꯐꯖꯅ ꯑꯩ ꯀꯌꯥ ꯁꯨꯈ꯭ꯔꯦ ꯃꯔꯤ ꯁꯨꯔꯝꯃꯅꯤꯁꯤꯒ ꯅꯠꯇ꯭ꯔꯣ ꯍꯜꯂꯣ ꯍꯜꯂꯣ ꯇꯥꯕ꯭ꯔꯣ ꯑꯥ ꯍꯥꯏꯐꯝ ꯈꯪꯗꯦ ꯄꯨꯛꯅꯤꯡꯒꯤ ꯅꯨꯡꯁꯤꯕ ꯃꯄꯥꯜ ꯊꯣꯛꯅ ꯆꯤꯝꯕꯥꯥꯜꯁꯤꯅ ꯐꯣꯡꯗꯣꯛꯄ ꯄꯥꯉꯝꯗꯦ ꯄꯣꯡꯉꯛꯇꯅ ꯅꯨꯡꯁꯤꯕ ꯑꯣꯝ ꯆꯥꯛꯅꯍꯜꯂꯦ ꯊꯋꯥꯏꯁꯦ ꯍꯥꯏꯐꯝ ꯈꯪꯗꯅ ꯄꯨꯡ ꯅꯤꯄꯥꯥꯟ ꯃꯈꯥꯏ ꯇꯥꯔꯦ ꯅꯤꯄꯥꯜ ꯃꯈꯥꯏ ꯃꯥꯄꯜ ꯇꯥꯁꯤꯜꯂꯛꯑꯅꯤ ꯑꯁ ꯇꯧꯗꯣꯔꯤꯁ ꯃꯣꯏ ꯁꯥꯟꯅꯗꯣꯏꯁꯨ ꯌꯥꯝꯃꯤ ꯇꯧꯔꯤꯁꯦ ꯉꯥꯟꯕꯤꯒ ꯑꯃꯨꯛ ꯍꯦꯛꯍꯥꯟ ꯍꯥꯏꯈ꯭ꯔꯕꯣ
ꯍꯥꯏꯈ꯭ꯔꯦ ꯑꯃ ꯑꯩ ꯑꯩꯅ ꯅꯪꯒꯤꯁꯨ ꯂꯣꯏꯔ ꯇꯧꯔꯛꯀꯦ ꯍꯥꯏꯈ꯭ꯔꯦ
ꯑꯣ ꯃꯥ ꯁ꯭ꯋꯥꯏꯗꯒꯤ ꯀꯥꯏ ꯃꯥꯡꯉꯨꯏꯅꯣ ꯈꯪꯗꯦ꯫
ꯈꯪꯗꯦ ꯑꯩꯅ ꯐꯣꯟ ꯇꯧꯕꯁꯨ ꯄꯥꯏꯔꯛꯇꯦ ꯍꯣꯏꯇꯅꯤ ꯍꯜꯂꯛ ꯇꯧꯔꯤꯕ ꯑꯩꯅ ꯉꯁꯥꯏ ꯐ꯭ꯔꯤꯗ ꯂꯩꯕ ꯑꯩꯗꯣ ꯑꯗꯨꯒꯤ ꯃꯉꯣꯟꯗ ꯇꯧꯕꯅꯦꯕ
ꯑꯥ
ꯅꯪꯒ ꯊꯝꯉ꯭ꯔ ꯃꯇꯨꯡꯒꯤꯗꯨꯗ
ꯎꯝ ꯑꯩꯁꯨ ꯃꯁꯤꯒ ꯃꯔꯤ ꯁꯨꯔꯝꯕꯅꯤ ꯅꯠꯇ꯭ꯔꯥ
ꯁꯨꯔꯦ ꯑꯃꯈꯛꯇ ꯉꯥꯏꯔꯦ
ꯑꯗꯨ ꯑꯃꯗ ꯉꯥꯏ ꯂꯣꯏꯁꯤꯟꯈ꯭ꯔꯁꯦ ꯑꯗꯨꯒ ꯏꯕꯥꯅꯤ ꯑꯃ ꯂꯣꯏꯈ꯭ꯔꯦ ꯏꯕꯥꯅꯤ ꯑꯃ ꯂꯣꯏꯈ꯭ꯔꯅꯤ
ꯏꯕꯥꯅꯤ ꯑꯃ ꯂꯣꯏꯔꯦ ꯖꯣꯔ ꯖꯣꯔ ꯆꯤꯡꯉ ꯂꯣꯏ ꯌꯥꯔꯏ ꯅꯨꯡꯉꯥꯏꯗꯨꯕ
ꯑꯗꯨꯅꯦ ꯍꯥꯏꯁꯤ ꯑꯗꯩ ꯑꯃꯁꯨ ꯂꯣꯏꯗꯧꯔꯝꯕꯅꯦ ꯑꯁ
ꯑꯩ ꯁꯥꯟꯗꯤ ꯁꯥꯟꯅꯅꯤꯡ ꯑꯩ ꯁꯥꯟꯗꯤ ꯁꯥꯟꯅꯅꯤꯡꯗ꯭ꯔꯦ ꯈꯪꯕ꯭ꯔꯥ ꯋꯥꯔꯦ꯫ ꯉꯥꯡꯕꯗ ꯉꯁꯥꯏ ꯌꯦꯡꯉꯣ
ꯗꯟꯗꯤꯅꯦꯕ ꯋꯥꯔꯕꯅꯦ ꯅꯪ ꯑꯃꯨꯛ ꯑꯃꯨꯛ ꯇꯧꯗ꯭ꯔꯤꯕ ꯀꯩꯅꯣꯗꯗꯤ ꯂꯥꯏꯔꯒꯣꯟꯒꯤꯗꯨꯗꯗꯤ ꯃꯄꯨ ꯃꯥꯟꯕꯤꯗꯣ ꯃꯥꯁꯨ ꯗꯣꯠ ꯃꯥꯁꯨ ꯇꯧꯔꯛꯇ꯭ꯔꯤ ꯅꯪꯁꯨ ꯇꯧꯗ꯭ꯔꯤꯕ ꯑꯝꯇ
ꯇꯧꯗ꯭ꯔꯤꯌꯦ
ꯐꯥꯁ ꯑꯗꯨꯏ ꯃꯉꯥ ꯑꯃ
ꯑ
ꯁꯤꯔꯅꯤ ꯄꯨꯡ ꯑꯃꯃꯝꯒꯤ ꯆꯥꯡꯅꯦꯕ ꯃꯤ ꯑꯃꯅ ꯇꯧꯅꯗꯣꯏꯁꯤ ꯅꯠꯇ꯭ꯔꯥ ꯃꯥꯅ ꯑꯃꯨꯛ ꯇꯧ ꯃꯤꯅ ꯑꯃꯨꯛ ꯇꯧ
ꯃꯥꯅꯦ ꯎꯝ꯫ ꯋꯥꯔꯤꯁꯤꯁꯨ ꯑꯦꯛꯁꯥꯏꯇꯦꯠ ꯑꯣꯏꯕ ꯈꯔ ꯁꯥꯟꯅꯔꯗꯤ ꯐꯩ ꯑꯃꯨꯛꯁꯨ
ꯑꯁ ꯑꯗꯩ ꯁꯥꯟꯅꯕ ꯂꯥꯛꯄꯩ ꯂꯩꯖꯜ ꯐꯈ꯭ꯔꯕꯅꯦꯕ ꯃꯣꯏꯁꯨ ꯒꯌꯥꯟ ꯇꯥꯔꯛ ꯒ꯭ꯌꯥꯟ ꯇꯥꯔꯝꯗꯣꯏ ꯀꯔꯥꯏꯗꯩ ꯑꯃꯅ ꯍꯥꯏꯗꯤ ꯁꯥꯟꯅꯔꯤ
ꯑꯃꯒ ꯃꯤ ꯑꯃꯒ ꯄꯨꯡ ꯑꯅꯤ ꯁꯨꯝ ꯁꯥꯟꯅꯔꯕꯨ ꯀꯔꯤ ꯋꯥꯔꯤ ꯂꯩꯔꯛꯇꯣꯏꯗꯨꯕꯨ
ꯍꯣꯏꯌꯦ ꯃꯤ ꯃꯉꯥ ꯇꯔꯥ ꯁꯥꯟꯅꯕꯅ ꯁꯥꯟꯅꯕ ꯃꯈꯜ ꯑꯃꯅꯤ꯫
ꯍꯣꯏꯌꯦ ꯍꯅꯨ ꯍꯟꯁꯤꯦꯅꯨ ꯍꯟꯁꯤ ꯉꯍꯥꯛꯇꯥꯎ
ꯂꯥꯁꯇꯗꯤ ꯑꯣꯏꯔꯣꯏ ꯄꯥꯔꯣꯏꯗꯕ ꯀꯣꯏ ꯆꯠꯄꯒꯤ ꯑꯥ ꯑꯣꯏꯗꯣ ꯈꯟꯅꯕꯗ ꯂꯣꯏꯖꯤꯟꯈꯔꯅꯤ꯫
ꯑꯩꯅ ꯉꯁꯥꯏ ꯋꯥꯔꯤ ꯀꯩ ꯋꯥꯔꯤ ꯁꯥꯟꯅꯕꯅꯣ ꯍꯪꯉꯛꯄ
ꯑꯥ
ꯑꯩꯅ ꯀꯩꯅꯣ ꯁꯥꯟꯅꯩ ꯍꯥꯏꯕ ꯎꯝ ꯆꯍꯤ ꯑꯅꯤ ꯑꯍꯨꯝ ꯂꯩꯔꯒ ꯂꯣꯛꯇꯥꯛ ꯆꯠꯄꯩ ꯋꯥꯔꯤ ꯅꯤꯕ
ꯑꯗꯣ ꯀꯔꯤ ꯆꯥꯎꯈꯠꯇꯕ ꯃꯄꯜ ꯂꯝ ꯃꯥꯄꯜ ꯂꯝ ꯆꯠꯄꯩ ꯋꯥꯔꯤ ꯁꯥꯟꯅꯗꯣꯏꯔꯥ ꯍꯥꯏꯔꯒ ꯆꯍꯤ ꯑꯅꯤ ꯑꯍꯨꯝ ꯂꯩꯔꯒ ꯂꯣꯛꯇꯥꯛꯇ
ꯑꯦ ꯑꯗꯨ ꯍꯥꯏꯔꯒ ꯃꯄꯥꯥꯟꯂꯝ ꯑꯃꯨꯛ ꯆꯠꯅꯤꯡꯉꯦ ꯄꯜꯒ ꯌꯥꯗꯦ
ꯑꯩ ꯁꯤꯂꯣꯡꯁꯨ ꯆꯠꯅꯤꯡꯉꯤ ꯃꯅꯥꯂꯤꯁꯨ ꯆꯠꯅꯤꯡꯉꯤ
ꯂꯣꯛꯇꯥꯛꯀ ꯇꯣꯛꯑꯁꯤ ꯂꯣꯛꯇꯥꯛꯀ ꯇꯣꯛꯑꯁꯤ ꯃꯄꯥꯟ ꯂꯝ ꯑꯣꯏꯅ ꯆꯠꯂꯁꯤ
ꯃꯄꯥꯟ ꯂꯝ ꯑꯣꯏꯅ ꯆꯠꯂꯁꯤ ꯂꯣꯛꯇꯥꯛꯇꯨꯗꯤ ꯐꯠ ꯐꯠ ꯐꯠ ꯐꯥꯠ ꯆꯠ ꯌꯥꯏ ꯆꯍꯤ ꯑꯃ ꯑꯅꯤ ꯑꯍꯨꯝꯁꯤ ꯃꯅꯨꯡꯗ ꯁꯤꯂꯣꯡ ꯆꯠꯄꯗꯣ ꯂꯨꯄꯥ ꯂꯤꯁꯤꯡ ꯇꯔꯥꯃꯉꯥꯃꯨꯛꯅ ꯀꯣꯟꯅꯩ ꯍꯥꯏ ꯍꯥꯏꯗꯤ ꯖ꯭ꯔꯅꯤꯒꯤ ꯑꯣꯏꯅ ꯑꯗꯨꯒ ꯑꯩꯈꯣꯏꯒꯤ ꯎꯝ ꯇꯣꯉꯥꯟꯕꯅ ꯑꯗꯨꯝ ꯑ ꯌꯥꯡꯈꯩꯃꯨꯛ
ꯑꯁ ꯑꯩꯗꯤ ꯆꯠꯅꯤꯡꯇꯔꯦ ꯑꯩ ꯁꯤꯂꯣ ꯆꯠꯅꯤꯡꯇꯔꯦ ꯑꯩꯗꯤ ꯃꯅꯥꯂꯤꯒꯨꯝꯕ ꯆꯠꯅꯤꯡꯉꯦ ꯑꯦ
ꯑꯩ ꯃꯅꯥꯂꯤ ꯆꯠꯅꯤꯡꯉꯦ ꯑꯩꯖꯨ ꯆꯠꯅꯤꯉꯤ ꯂꯗꯥꯛꯁꯨ ꯆꯠꯅꯤꯡꯉꯤ ꯑꯁ ꯑ ꯍꯤꯃꯥꯆꯜꯁꯨ ꯆꯠꯅꯤꯡꯉꯤ
ꯑꯁ ꯑꯗꯨꯝꯕꯗꯣ ꯆꯠꯅꯤꯡꯉꯦ ꯍꯌꯦꯡ ꯏꯪꯊꯝ ꯊꯥꯒꯤ ꯎꯟ ꯇꯥꯔꯛꯄ ꯃꯇꯝꯗꯨꯗꯀꯣ ꯎꯟ ꯗꯨꯝꯅꯕꯤ ꯇꯧꯔꯨꯗꯣꯏꯔꯥ
ꯑ ꯀꯩꯅꯣ ꯁꯤꯂꯣꯡꯗ ꯑꯦ ꯁꯤꯂꯣꯡꯗꯥꯥ
ꯑꯁꯤ ꯀꯔꯥꯏ ꯑꯥ ꯑꯁ ꯆꯠꯅꯤꯡꯉꯦ ꯑꯗꯨ ꯑꯣꯏꯅ ꯂꯣꯛꯇꯥꯛꯒ ꯆꯠꯅꯤꯡꯒꯤꯗ꯭ꯔꯦ ꯎꯝ
ꯏꯁꯩ ꯀꯥꯁꯨ ꯁꯛꯑꯒ ꯀꯔꯤꯅꯣ ꯄꯡꯅꯝꯗꯖꯨ ꯅꯝꯖꯜꯂꯦ ꯇꯧꯔꯤꯁꯦ
ꯆꯤꯡ ꯆꯠꯄꯔꯣ ꯇ꯭ꯔꯦꯛꯀꯤꯡ ꯆꯠꯄ ꯇ꯭ꯔꯦꯛꯀꯤꯡ ꯍꯥꯏꯕ ꯀꯔꯤꯅꯣ ꯒꯥꯥꯏꯔꯤꯅ ꯆꯠ
ꯇꯦꯔꯤ ꯌꯥꯗꯥ
ꯍꯥꯏꯀꯤꯡ ꯅꯠꯇꯦ ꯅꯠꯇꯦ ꯍꯥꯏꯀꯤꯡꯗꯨꯗꯤ ꯆꯤꯡꯀꯥꯕꯤ ꯅꯠꯇ꯭ꯔꯣ ꯇ꯭ꯔꯦꯛꯀꯤꯡꯅ ꯒꯥꯔꯤ ꯊꯧꯕꯤꯔꯣ ꯑꯃ ꯕꯨꯂꯦꯠꯀ ꯃꯌꯥꯝ ꯊꯧꯔ ꯆꯠꯄꯤꯗꯣ ꯆꯤꯡ ꯂꯝꯕꯤꯗ
ꯂꯣꯏꯔꯦ ꯍꯥꯏꯁꯤꯕꯨ ꯀꯔꯤꯅꯣ ꯍꯥꯏꯕꯅꯤꯗ ꯑꯩꯅ ꯍꯥꯏꯅꯤꯡꯕꯗꯤ
ꯍꯣꯏ ꯀꯔꯤꯅꯣ ꯃꯣꯏ ꯍꯥꯏꯅꯤꯡꯉꯤꯗꯨꯕꯨ ꯍꯥꯏꯗꯤ ꯂꯣꯏꯗ꯭ꯔ ꯁꯨ ꯌꯥꯏ ꯍꯥꯏꯕꯅꯤꯗ ꯑꯩꯅ ꯍꯥꯏꯗꯤ
ꯑꯗꯨꯅꯤ ꯇꯞꯅ ꯇꯞꯅꯁꯤ ꯅꯣꯡꯃꯗ ꯑꯃꯃꯝ ꯁꯥꯟꯅꯔꯗꯤ ꯅꯨꯡꯉꯥꯏꯔꯣꯏꯗ꯭ꯔꯣ
ꯏꯕꯥꯅꯤ ꯑꯃꯨꯛ ꯀꯩꯅꯣ ꯇꯧꯗꯅꯅꯦ ꯏꯁ
ꯅꯣꯏꯕꯥꯏꯅꯤ ꯕꯦꯟ
ꯏꯕꯥꯅꯤ ꯕꯦꯟ ꯇꯧꯈꯤꯗꯅꯅꯦ ꯑꯃꯨꯛꯅꯦ ꯀꯤꯕꯨ ꯀꯤꯖꯩ
ꯅꯣꯏꯕꯥꯢꯅꯤ ꯕꯦꯟ ꯍꯥꯏꯔ
ꯑꯁ ꯑꯗꯨ ꯍꯥꯏꯔ ꯈꯨꯖꯤꯟꯗꯣ ꯑꯃꯨꯛ ꯍꯥꯞꯅꯤꯡꯉꯦ
ꯑꯩꯗꯤ ꯍꯧꯖꯤꯛꯀꯥꯟꯁꯦ ꯎꯝ
ꯑꯩ ꯍꯧꯖꯤꯛꯀꯥꯟ ꯑꯩ ꯋꯥꯈꯟꯁꯤ ꯀꯣꯏ ꯆꯠꯄꯥ ꯀꯦꯕꯥ
ꯃꯥꯅꯦ ꯑꯗꯨꯗꯅꯦ ꯑꯗꯨ ꯑꯩꯁ ꯄꯩꯁꯥ ꯍꯦꯛ ꯐꯪꯉꯛꯄꯒ ꯑꯩ ꯈꯜꯂꯤꯁꯤ ꯖꯤꯟꯁ ꯑꯃ ꯂꯩꯕ ꯈꯣꯡꯉꯨꯞ ꯑꯃ ꯂꯩꯕ ꯐꯨꯔꯤꯠ ꯑꯃ ꯂꯩꯕ ꯀꯣꯂꯦꯖ ꯆꯠꯅꯉꯥꯏ ꯐꯨꯔꯤꯠꯁꯨ ꯂꯩꯇꯔꯦ ꯑꯃꯁꯨ ꯂꯩꯕ
ꯂꯩꯅꯤꯡꯉꯤ ꯃꯌꯥꯝꯁꯦ ꯂꯩꯅꯤꯡꯉꯤ ꯃꯌꯥꯝꯁꯤ ꯀꯣꯟꯅ ꯂꯩꯅꯤꯡꯉꯤ ꯂꯩꯅꯤꯡꯉꯤ ꯃꯌꯥꯝꯁꯦ ꯀꯣꯟꯅꯔꯣꯏꯕ ꯇꯧꯔꯤꯁꯦ
ꯀꯣꯟꯅꯔꯣꯏꯌꯦ ꯄꯩꯁꯥ ꯈꯤꯇꯪ ꯄꯥꯏꯕꯅ ꯀꯣꯟꯅꯔꯣꯏꯌꯦ
ꯎꯝ ꯂꯤꯁꯤꯡ ꯇꯔꯥ ꯀꯨꯟꯃꯨꯛ ꯄꯥꯏꯔꯒ ꯄꯨꯂꯞꯇꯨ ꯂꯩꯍꯧꯔꯣ ꯍꯥꯏꯕꯗꯤ ꯀꯣꯟꯅꯗꯧ
ꯀꯥꯏ ꯇꯔꯥ ꯀꯨꯟꯅꯣ ꯀꯣꯟꯅꯔꯣꯏ ꯑꯩꯅ ꯂꯩꯅꯤꯡꯉꯤꯁꯤꯒ
ꯑꯗꯨꯅꯦ ꯍꯥꯏꯁꯦ ꯑꯗꯩ ꯑꯗꯤ ꯃꯩꯇꯩꯒꯤꯁꯨ ꯑꯗꯨꯝ ꯐꯅꯦꯛ ꯐꯤꯁꯨ ꯂꯩꯅꯤꯡꯉꯤꯗꯅꯥ
ꯍꯣꯏ ꯑꯗꯨ ꯇꯔꯥ ꯀꯨꯟꯗꯨꯗꯤ ꯐꯅꯦꯛ ꯐꯤ ꯂꯩꯕꯗ ꯂꯣꯏꯒ꯭ꯔꯅꯤ
ꯀꯩꯝ ꯅꯠꯇꯦ꯫ ꯂꯥ ꯑꯃꯃꯨꯛ ꯂꯥꯛ ꯑꯃꯃꯨꯛ ꯄꯥꯏꯔꯒꯅꯦ ꯂꯥꯛꯑ ꯑꯃꯨꯛ ꯉꯥꯏꯄꯑꯣꯏꯗ꯭ꯔꯥ ꯑꯐꯠ ꯑꯩꯗꯤ ꯀꯩ ꯑꯩꯗꯤ ꯀꯩ ꯂꯩꯅꯤ ꯂꯨꯄꯥ ꯂꯥꯛ ꯑꯃ ꯄꯤꯔꯛꯑꯗꯤ
ꯀꯩ ꯂꯤꯗꯨꯕ
ꯇꯥꯕ꯭ꯔꯣ ꯂꯥꯛ ꯃꯨꯛ ꯄꯤꯔꯛꯑꯗꯤ ꯑꯩꯗꯤ ꯑꯩꯗꯤ ꯂꯥꯛ ꯑꯃꯃꯨꯛꯇꯣ ꯂꯤꯁꯤꯡ ꯌꯥꯡꯈꯩ ꯈꯤꯇꯪ ꯍꯦꯟꯕ ꯑꯥꯏꯐꯣꯟ ꯑꯃ ꯂꯩꯍꯧꯔꯅꯤ꯫ ꯑꯗꯩꯗꯤ ꯀꯩꯅꯣ ꯑꯗꯩ ꯑꯥꯏꯐꯣꯟ ꯑꯃ ꯂꯩꯍꯧꯔꯅꯤ ꯂꯤꯁꯤꯡ ꯇꯔꯥ ꯑꯃꯅ ꯗ꯭ꯔꯦꯁ ꯑꯃ ꯂꯩꯍꯧꯔꯅꯤ ꯗ꯭ꯔꯦꯁ ꯍꯥꯏꯗꯤ ꯑꯃꯨ ꯀꯩꯅꯣꯒꯤ ꯗ꯭ꯔꯦꯁ ꯐꯅꯦꯛ ꯐꯤ ꯌꯥꯎꯗꯕꯤꯗꯀꯣ ꯗ꯭ꯔꯦꯁ ꯈꯔ ꯂꯩꯍꯧꯔꯅꯤ ꯗ꯭ꯔꯦꯁ ꯂꯩꯕ ꯂꯤꯁꯤꯡ ꯇꯔꯥꯃꯨꯛꯇꯨꯅ ꯗ꯭ꯔꯦꯁ ꯂꯩꯔꯅꯤ ꯂꯤꯁꯤꯡ ꯃꯉꯥ ꯑꯃꯅ ꯈꯎꯣꯛꯁꯤꯟ ꯑꯗꯨꯅ ꯈꯤꯇꯪ ꯂꯩꯔꯅꯤ ꯑꯗꯩꯗꯤ ꯂꯤꯁꯤꯡ ꯂꯤꯁꯤꯡ ꯀꯨꯟꯃꯨꯛ ꯀꯨꯟ ꯀꯨꯟꯒꯤ ꯃꯌꯥ ꯑꯃꯅ ꯀꯨꯟ ꯀꯨꯟ ꯃꯉꯥꯒꯤ ꯆꯥꯡ ꯑꯃꯅ ꯀꯩꯅꯣ ꯂꯩꯔꯅꯤ ꯐꯅꯦꯛ ꯐꯤꯒꯤꯗ ꯂꯩꯔꯅꯤ ꯂꯦꯝꯍꯧꯕ ꯈꯔꯗꯨꯅ ꯀꯣꯏꯕ ꯑꯆꯥꯄꯣꯠꯆꯥꯕ ꯑꯁꯨ ꯂꯨꯄꯥ ꯂꯥꯛ ꯑꯃꯅ ꯐꯖꯅ ꯁꯤꯖꯤꯟꯅ ꯑꯗꯨꯅꯦ ꯅꯨꯡꯉꯥꯏꯔꯣꯏꯗ꯭ꯔꯣ ꯑꯗꯨꯃꯥꯏꯅ ꯂꯥꯛꯑꯝꯒ ꯐꯪꯉ ꯏꯁꯥ ꯑꯩ ꯐ꯭ꯔꯤꯗ ꯂꯥꯡꯛꯑꯝꯒ ꯐꯪꯉꯗꯤ ꯎꯝ ꯑꯗꯨꯅꯦ ꯈꯜꯂꯤ ꯈꯥꯏꯗꯣꯛꯏꯁꯦ ꯂꯥꯛ ꯑꯃꯗꯨ ꯂꯥꯛ ꯑꯃꯗꯨ ꯀꯥꯏꯗ ꯂꯥꯛꯀꯦ
ꯈꯟꯒꯗꯕꯅꯤ
ꯥ ꯂꯥꯞ ꯑꯝꯇ ꯂꯩꯔꯗꯤ
ꯃꯤꯅꯤꯠꯁꯤꯅ ꯇꯔꯥꯅꯤꯊꯣꯏ ꯑꯃꯨꯛ ꯍꯦꯛ ꯑꯣꯏꯖꯤꯜꯂꯤ ꯇꯔꯥꯗꯅ ꯃꯃꯥꯃꯨꯛ ꯇꯤ ꯉꯥꯟꯕꯤꯅꯇꯣꯛꯄ ꯇꯔꯥ ꯇꯠꯄꯅꯦꯕ
ꯎꯝ ꯑꯩꯈꯣꯏꯅ ꯄꯥꯏꯔꯤ ꯄꯩꯁꯥꯁꯦ ꯀꯩꯅꯣ ꯇꯧꯔꯗꯤꯀꯣ ꯁꯨꯝ ꯊꯝꯖꯤꯟꯕꯗ ꯑꯣꯏꯔꯗꯤꯅꯦ ꯑꯗꯨ ꯐꯗꯣꯏꯅꯦ ꯆꯠꯊꯣꯛꯄ ꯑꯃꯁꯨ ꯌꯥꯎꯒꯩ ꯆꯠꯊꯣꯛꯇꯅ ꯑꯗꯨꯝ ꯊꯝꯖꯤꯜꯂꯗꯤ ꯀꯣꯏ ꯀꯩꯁꯨ ꯌꯥꯝ ꯑꯗꯨꯝ ꯉꯝꯅꯤ ꯈꯜꯂꯤꯅ ꯍꯥꯏ ꯂꯤꯁꯤꯡ ꯇꯔꯥꯃꯨꯛꯀꯥ ꯍꯥꯏꯁꯦ ꯏꯁꯤꯡ ꯇꯔꯥꯃꯨꯛꯀꯥꯁꯦ ꯑꯗꯨꯝ ꯊꯝꯖꯤꯜꯂꯛꯑꯗꯤ ꯀꯩꯁꯨ ꯑꯃꯨꯛꯇ ꯈꯪꯂꯥꯛ ꯂꯥꯛꯄꯁꯨ ꯌꯥꯎꯔꯤꯅꯦꯕ ꯑꯅꯤ ꯑꯍꯨꯝ ꯃꯔꯤ ꯃꯉꯥ ꯇꯣ ꯂꯥꯛꯄ ꯌꯥꯎꯋꯅ ꯊꯝꯖꯤꯟꯈ꯭ꯔꯗꯤꯀꯣ ꯑꯗꯨꯝ ꯂꯥꯛꯇꯗ ꯊꯝꯗꯕꯗ ꯑꯩꯈꯣꯏꯅ ꯆꯠꯊꯣꯛꯄꯅ ꯍꯦꯟꯕꯩꯅꯤ
ꯃꯥꯜ ꯑꯊꯀꯅꯦ
ꯐꯁ ꯋꯥꯔꯤꯁꯨ ꯂꯣꯏꯁꯤꯜꯂꯛꯑꯦ ꯃꯇꯝꯁꯨ ꯂꯣꯏꯁꯤꯜꯂꯛꯑꯦ ꯃꯇꯝ ꯉꯥꯏ
ꯑꯩ ꯋꯥꯔꯦ ꯈꯅꯥꯎ ꯅꯥꯔꯦ ꯑꯗꯨꯅ
ꯅꯪ ꯑꯩ ꯍꯧꯖꯤꯛ ꯏꯕꯥꯅꯤ ꯑꯃꯨꯛ ꯂꯣꯏꯔꯅꯤ ꯑꯃ ꯑꯃꯨꯛ ꯑꯃꯃꯨꯛ ꯁꯥꯟꯅꯈꯤꯗꯣꯔꯤꯕꯅꯤ ꯃꯊꯪ ꯃꯊꯪꯅꯤ ꯔꯥꯎꯟ
ꯉꯝꯃꯔꯣꯏ ꯇꯣꯛꯑꯅꯤ
ꯃꯤ ꯀꯌꯥ ꯁꯨꯔꯒꯦꯅꯪ ꯃꯥꯗꯤ ꯃꯤ ꯇꯧꯕ ꯇꯧꯕ ꯃꯤ ꯇꯧꯕ ꯀꯌꯥ ꯁꯨꯔꯒꯦ ꯍꯥꯏꯗꯤ ꯃꯤ ꯑꯃꯗ ꯃꯤ ꯀꯌꯥ ꯁꯥꯟꯅꯒꯦꯕ ꯃꯤ ꯃꯁꯤꯡꯗꯣ
ꯅꯣꯏꯕꯥꯅꯤꯗꯅꯦ ꯁꯥꯟꯅꯩꯁꯦ
ꯏꯕꯥꯅꯤꯅ ꯇꯔꯥ ꯇꯔꯦꯠ ꯂꯧꯔꯤꯕ
ꯑ ꯀꯩꯅꯣꯒ ꯅꯠꯇꯦ ꯅꯪꯒ ꯑꯗꯨꯒ ꯑ ꯕꯤꯒꯥ
ꯑꯥ
ꯑꯗꯨꯏ ꯉꯁꯥꯏ ꯑꯩꯅ ꯇꯔꯥ ꯇꯔꯦꯠ ꯄꯥꯏꯕ ꯃꯣꯏ ꯌꯥ